ꯈꯔ ꯇꯨꯝ ꯅꯤꯡꯗ꯭ꯔꯤꯅ ꯌꯥ ꯁꯤꯗꯤꯤ ꯈꯔ ꯉꯜꯂꯤꯕꯅꯦꯅ ꯈꯔ ꯁꯥꯅ ꯁꯥꯟꯅꯁꯦ
ꯑꯁ
ꯃꯔꯤ ꯃꯔꯤꯔꯛ ꯂꯩꯔꯤ ꯑꯩꯒꯤ ꯑꯗꯨ ꯑꯣꯏꯔꯗꯤ ꯂꯣꯏꯔꯦ ꯕꯩꯁꯤꯟꯗ꯭ꯔꯁꯦ
ꯑꯩꯒꯤꯗꯤ ꯌꯥꯝ ꯂꯩꯔꯤꯅꯦ ꯀꯩꯅꯣ
ꯑꯗꯨꯒ ꯅꯪꯅ ꯇꯧꯕ ꯌꯥꯗꯦ ꯍꯥꯏꯕ ꯀꯩꯒꯤꯅꯣ
ꯍꯧꯖꯤꯛꯗꯤ ꯇꯧꯕ ꯌꯥꯔꯅꯦ
ꯑ
ꯉꯁꯥꯏꯗꯤ ꯕꯥꯔꯣ ꯇꯥꯗꯕꯒꯤꯀꯣ
ꯑꯣ
ꯈꯥꯎ ꯅꯦꯇ
ꯎꯝ ꯍꯝ ꯃꯔꯤꯔꯛ ꯂꯣꯏꯁꯤꯟꯈ꯭ꯔꯁꯦ ꯍꯌꯦꯡ ꯑꯩ ꯀꯅꯥꯗꯁꯨ ꯁꯥꯟꯅꯅꯤꯡꯉꯥꯏ ꯅꯦ
ꯅꯣꯏꯗ ꯐ꯭ꯔꯤ ꯅꯣꯏꯗꯤ ꯐ꯭ꯔꯤ ꯉꯥꯛꯇ ꯂꯩꯕꯅꯤꯅ ꯑꯗꯨꯕꯨꯅꯤ ꯂꯦꯜꯂꯒ ꯂꯩꯕ ꯌꯥꯔꯕꯅꯤꯅ ꯑꯩꯈꯣꯏꯅꯒ ꯄꯤꯒ
ꯑꯗꯨꯒ ꯏꯃꯥꯟꯅꯕꯤ ꯈꯣꯏꯗ ꯍꯥꯏꯔꯁꯨ ꯃꯣꯏꯁꯨ ꯑꯩꯈꯣꯏꯁꯦ ꯀꯩꯅꯣ ꯇꯧꯗꯅ ꯁꯟꯅꯤꯡꯗꯕ ꯃꯥꯜꯂꯦ ꯃꯣꯏꯁꯨ ꯃꯣꯏꯒꯨꯝꯅ ꯋꯥ ꯉꯥꯡꯕ ꯍꯩꯕꯀꯣ ꯑꯗꯨꯒꯨꯝꯕꯅ ꯁꯥꯅꯤꯡꯕ ꯃꯥꯂꯦ ꯇꯧꯁꯦ ꯍꯥꯏꯔꯒꯦ ꯑꯩ ꯁꯪꯗꯦ ꯑꯗꯨꯝ ꯍꯥꯏꯅꯦ ꯑꯗꯨꯗꯒ ꯭ꯔꯨꯨꯞꯇꯗꯤ ꯎꯝ
ꯑꯗꯨꯗꯁꯨ ꯍꯥꯏꯌꯨꯅꯦ
ꯎꯝ
ꯄꯜꯂꯦ ꯍꯥꯏꯕ꯭ꯔꯥ ꯃꯥꯗꯤ
ꯑꯥ ꯍꯧꯖꯤꯛꯇ ꯈꯪꯕꯅꯦ ꯃꯥꯅ ꯃꯤꯗꯤ ꯀꯩꯅꯣ ꯄꯩꯁꯥ ꯌꯥꯝ ꯄꯥꯏꯍꯧꯔꯕꯅꯦ ꯍꯧꯖꯤꯛꯀꯥꯟꯁꯦ ꯑꯩꯅ ꯍꯥꯏꯕꯀꯣ ꯀꯩ ꯇꯧ꯭ꯔꯤꯕ ꯍꯥꯏꯕ ꯑꯩꯅ ꯁꯨꯃꯥꯏꯅ ꯇꯧꯋꯦ ꯍꯥꯏꯔꯒ ꯈꯪꯗꯦ ꯊꯥꯖꯗꯕꯒꯤꯔꯣ ꯃꯥꯡꯁꯦ ꯐꯖꯅꯁꯨ ꯍꯥꯏꯕꯤꯗꯦ ꯑꯩꯁꯨ ꯃꯥꯅꯦ ꯃꯇꯝꯁꯨ ꯂꯩꯔꯣꯏ ꯑꯩꯈꯣꯏꯒ ꯆꯨꯝꯅꯁꯨ ꯃꯣꯔꯦ ꯆꯥꯕꯁꯨ ꯃꯇꯝ ꯂꯩꯕꯅꯦ ꯃꯈꯣꯟ ꯌꯥꯝꯕꯅꯦ ꯃꯅꯥꯛꯇꯗꯤ
ꯑꯣꯏꯔꯗꯤ ꯌꯥꯔ
ꯎꯝ ꯍꯖꯔꯗꯕ ꯃꯥꯜꯦ ꯃꯥꯉꯁꯦ ꯍꯧꯖꯤꯛꯇꯤ ꯈꯖꯤꯛ ꯈꯔꯗꯤ ꯑꯩ ꯍꯥꯏꯕꯤꯈꯤꯕꯅꯤ
ꯑꯁ ꯐꯖꯅ ꯍꯥꯏꯒꯗꯕꯅꯤꯅꯦ
ꯎꯝ ꯉꯍꯥꯛ ꯂꯩꯔꯒ ꯁꯥꯟꯅꯁꯦꯅ ꯃꯥꯒꯁꯨ ꯍꯧꯖꯤꯛꯇꯤ ꯊꯕꯛ ꯏꯔꯨꯕ ꯀꯩꯅꯣ ꯇꯧ ꯂꯩꯔꯝꯗꯅꯤ
ꯃꯥ ꯂꯣ ꯑꯣꯏꯗꯧꯕꯦ ꯃꯧꯇ ꯑ ꯄ
ꯉꯁꯥꯏꯗ ꯅ ꯈꯨꯟ ꯃꯈꯥꯒꯤꯗ ꯈ꯭ꯔꯤꯁꯃꯥꯁ ꯈ꯭ꯔꯤꯁꯃꯥꯁ ꯑꯗꯨꯗꯤꯣ ꯏ ꯁꯤꯇꯤꯅ ꯔꯔꯤꯗꯤꯗꯤ ꯁꯣꯏꯗꯅ ꯂꯥꯛꯒꯦ ꯇ ꯑꯩꯁꯨ ꯀꯧꯕꯤꯕ ꯂꯩꯔꯦ ꯑꯗꯨꯕꯨ ꯂꯥꯛꯀꯦ ꯀꯅꯥ ꯀꯣꯏꯗ ꯅꯗꯅ ꯈꯪꯗ
ꯑꯅꯥ
ꯚꯥꯏ ꯈꯨꯨꯟꯁꯨ ꯈꯨꯨꯟ ꯆꯥꯕꯅꯤ ꯅ ꯀꯣ ꯂꯩ ꯆꯥꯕꯤ ꯄꯥꯈꯪ ꯌꯥꯝꯕꯅꯤꯅ ꯅꯨꯡꯉꯥꯏꯔꯦ
ꯄꯩꯁꯥꯕꯤ ꯄꯥꯈꯪꯁꯦ ꯖꯒꯣꯠ ꯆꯥꯕꯗꯤ ꯎꯗꯦꯗ ꯐꯦ ꯣꯏ ꯃꯤꯗꯤ ꯋꯥꯃꯦ
ꯅꯨꯡꯉꯥꯏꯊꯣꯛꯄꯗꯣ ꯍꯩꯌꯦꯕ ꯅꯣꯏꯒꯤ ꯃꯤꯁꯤꯡꯗꯣ ꯑ ꯍ ꯍꯅꯣ ꯅꯨꯄꯤ ꯍꯣꯏꯗꯣ ꯅꯨꯄꯤ ꯀꯥꯡꯂꯨꯞ ꯈꯣꯏꯗꯣ ꯑꯗꯨꯅ ꯅꯨꯡꯉꯥꯏꯊꯣꯛꯄꯗꯣ ꯂꯩꯌꯦ ꯍꯝ ꯂꯩꯁꯥꯕꯤ ꯅꯠꯇꯕꯀꯣ ꯅꯨꯄꯤ ꯈꯣꯏꯗꯣ
ꯑ
ꯋꯨꯃꯦꯟ ꯁꯣꯁꯥꯏꯇꯤꯗ ꯎꯝ ꯂꯩ ꯆꯕꯤ ꯄꯥꯈꯪꯁꯨ ꯌꯥꯅ ꯑꯩꯅ ꯑꯗꯨꯝ ꯅꯨꯡꯉꯥꯏꯔꯝꯒꯅꯤꯗ
ꯂꯑꯣ
ꯎꯝ
ꯂꯥꯛꯑꯒ ꯑꯩꯈꯣꯏ ꯑꯩꯈꯣꯏ ꯔꯣꯅꯁꯨ ꯀꯣꯏꯔꯑꯣ
ꯂꯥꯛꯀꯅꯤꯗꯅꯣꯣꯏ ꯈꯨꯟꯅꯁ
ꯑꯣꯛꯀꯨꯝꯕ ꯀꯩꯅꯣ ꯇꯧꯔꯒ ꯍꯥꯞꯄꯤꯒꯦ
ꯎꯁꯃꯦ ꯌꯥꯝ ꯀꯥꯟ ꯊꯗ ꯀꯦꯀꯣ ꯉꯥꯏꯔꯃꯣ
ꯊꯦꯡ
ꯑꯁ ꯆꯍꯤ ꯑꯅꯤ ꯂꯩꯔꯤꯅꯦ
ꯁꯤ ꯃ ꯏꯅꯦ ꯁꯦ
ꯍꯣꯏꯗꯤ ꯑꯉꯥꯡ ꯂꯩꯔꯕꯅꯤꯗ
ꯀ ꯀꯨꯝꯁꯤ ꯊꯣꯛꯂꯗꯤ ꯅꯦꯛꯁ ꯏꯌꯥꯔꯗꯤ ꯁꯣꯏꯗꯅꯟꯅ ꯄꯤꯔꯅꯤꯅꯦ ꯑꯗꯨꯒ ꯇꯨ ꯊꯥꯎꯖꯟ ꯇ꯭ꯋꯦꯟꯇꯤ ꯑꯩꯠꯗꯤ ꯑꯉꯥꯡ ꯁꯣꯏꯗꯅ ꯂꯩꯔꯅꯤꯅꯦ ꯅꯠꯇ꯭ꯔ
ꯃꯥꯅꯤ ꯃꯥꯅꯤ ꯑꯁ ꯐꯒꯩ ꯇꯗ ꯐꯗꯥ ꯆꯗꯩ ꯇꯗꯦ
ꯎꯝ
ꯁꯤ ꯑꯔꯕꯛ ꯆꯩꯅꯣ ꯍꯥꯃꯟꯕꯒꯤ ꯌꯥꯗ ꯂꯩꯦ
ꯑꯩꯗꯤꯁꯨꯈꯥꯏ ꯍꯥꯏꯅ ꯑꯗꯨꯅ ꯑꯗꯨ
ꯣꯅꯣ ꯌꯥꯁꯅ ꯂꯩ ꯏ ꯄꯜ ꯀꯗꯦ ꯁꯨ
ꯎꯝ
ꯐꯣꯟꯗꯨꯃ ꯇꯧꯕꯗꯨꯕꯨ ꯑꯁꯤꯉ
ꯍꯅꯗꯦ ꯍꯒ
ꯃꯣꯏꯅꯔꯝꯣꯏꯗ ꯃꯥ ꯍꯥꯏ ꯀꯔ ꯑ ꯍ
ꯎ ꯑꯩ ꯋꯥꯉꯍ ꯑꯗꯨꯣ ꯃꯤꯅꯤ ꯀꯩꯅꯩꯅ ꯑꯣꯏꯦꯈꯣꯏꯁꯨ ꯅꯣꯏꯗꯤ ꯃꯤ ꯅꯠꯇꯕꯒꯦꯔꯥ ꯈꯪꯗ꯭ꯔꯦ ꯑꯗꯨ ꯃꯥꯏ ꯍꯥꯏꯔꯒꯦ ꯎꯝ
ꯎ ꯏ ꯅꯨꯡꯉꯥꯏ ꯆꯕꯣꯜ ꯐꯥꯎ ꯂꯩꯇꯦꯈꯣꯏ
ꯑꯩꯅ ꯅꯣꯡꯃꯗꯤ ꯍꯥꯏꯕꯤꯕꯅꯦ ꯑꯩꯈꯣꯏ ꯃꯦꯗꯥꯝ ꯑꯅꯣꯏꯕꯤꯗꯣ ꯑꯗꯨꯗ ꯍꯝ ꯃꯣꯏꯁꯦ ꯀꯩꯅꯣꯝ ꯑꯗꯨ ꯇꯧꯋꯦ ꯍꯥꯏꯌꯦ ꯑꯗꯨꯝ ꯅꯪꯅ ꯈꯔ ꯍꯥꯏꯕꯤꯔꯣꯅꯦ ꯍꯥꯏꯕꯤ ꯍꯥꯏꯕꯅꯦ ꯍꯥꯏꯒꯦ ꯍꯥꯏꯌꯦꯦ ꯍꯥꯏꯕꯅꯦ ꯍꯥꯏꯕꯤꯕ꯭ꯔꯥ ꯍꯥꯏꯕꯤꯗꯕ꯭ꯔꯥ ꯈ ꯎꯝ
ꯥꯏ ꯂꯩ ꯇ
ꯑ꯭ꯔꯗꯤꯨꯝꯏ
ꯍꯔ ꯎꯝ
ꯑ ꯃꯍꯠ ꯆ ꯏꯖ ꯂꯩꯅꯤ ꯊꯝꯕ ꯌꯥꯗꯕꯒ ꯊꯦ꯫
ꯆꯨꯝꯅ ꯍꯧꯗ꯭ꯔꯤꯕ꯭ꯔꯣ ꯅꯣꯏ ꯃꯤꯁꯤꯡꯗꯣ꯫
ꯎ꯫
ꯎꯝ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
ꯅꯣꯏ ꯅꯆꯥ ꯅꯨꯄꯥ ꯑꯩꯈꯣꯏꯗ
ꯗ ꯂꯩꯔꯔꯕꯅꯤ ꯆꯪꯗ꯭ꯔꯦꯌꯦ ꯍꯧꯖꯤꯛꯐꯥꯎ ꯍ
ꯃꯥꯂꯦ ꯆꯂ ꯄ꯭ꯔꯣ
ꯂꯩꯇ꯭ꯔꯦꯗ ꯉꯥꯡꯉꯔꯛꯑꯣꯅ
ꯎꯝ
ꯋꯥ ꯈꯔ ꯋꯥ ꯈꯔ ꯌꯥꯝꯗꯅ ꯄꯩꯁꯥ ꯊꯥꯔꯛꯑꯣ ꯍꯥꯏꯔꯁꯨ ꯊꯥꯔꯛ ꯑꯣ
ꯍ ꯐꯔꯛꯅꯤꯉꯥꯏꯁꯨ ꯂꯩꯅꯕꯒꯤꯅꯤ ꯀꯩꯅꯣ ꯅ ꯔꯦꯗꯤ
ꯆꯤꯟ ꯊꯤꯅ ꯔꯔꯝꯅꯗꯂ ꯩ ꯁ ꯄꯥꯏ ꯍꯥꯏꯗꯥꯏ
ꯂꯩꯔꯗꯤ ꯑꯗꯨꯝ ꯁꯥꯔꯛꯑꯦ ꯗꯤ ꯍꯧꯖꯤꯛꯀꯥꯟꯗꯤ ꯂꯩꯇ꯭ꯔꯦ ꯑꯩꯚꯥꯎ ꯍꯧꯖꯤꯛ ꯀꯥꯟꯁꯦ ꯌꯎ ꯆꯠꯗꯅꯦ
ꯑꯩꯁꯨ ꯊꯁ
ꯑꯗꯨꯅꯦ ꯂꯩꯗꯕ ꯀꯥꯟꯗ ꯄꯨꯟꯅ ꯂꯩꯗꯕꯒꯤ ꯅꯤꯐꯝꯁꯨ ꯂꯩꯇ꯭ꯔꯦꯅꯦ ꯑꯩꯒꯤꯁꯨ ꯅꯪꯒꯤꯁꯨ ꯑꯁꯨꯣ
ꯑ ꯊꯕꯗ
ꯍꯝ ꯂꯩꯇ꯭ꯔꯗꯤ ꯌꯨꯅꯤꯐꯣꯔꯝ ꯂꯩꯇꯦ
ꯍ ꯈꯔ ꯍꯥꯏꯅꯗꯉꯀꯣ
ꯑ ꯍꯩꯅ ꯅꯤꯡꯉꯥꯏ ꯇꯧꯔꯣ ꯄꯩꯁꯥ ꯂꯩꯗꯕꯗꯨꯅꯁꯨ ꯑꯗꯨꯝ ꯐꯩꯌꯦ ꯅꯣꯏꯒꯤ
ꯎꯝ ꯐꯦ
ꯁꯤꯂꯔꯤ ꯐꯪꯗ꯭ꯔꯤꯐꯥꯎꯗꯤ ꯀꯩꯅꯣ ꯇꯧꯔꯅꯤꯅꯦ
ꯎ ꯃ ꯃ ꯑꯗꯨꯅ ꯇꯨꯝꯕꯁꯨ ꯌꯥꯗ꯭ꯔꯦ ꯉꯔꯥꯡꯁꯨ ꯎꯝ ꯑꯦ ꯁ ꯀꯔꯍꯥꯏꯗꯀꯣ ꯇꯔꯥꯡꯕꯥ ꯍꯥꯏꯥꯏꯗꯕ ꯑꯗꯨꯅꯤ ꯏꯣ
ꯎꯝ
ꯇꯥꯏꯇꯣ ꯀꯔꯤ ꯍꯥꯏꯒꯗꯣ
ꯑ ꯅꯅꯤꯉꯦ ꯅꯪ ꯋꯥꯗꯤ ꯏꯁꯤꯗꯤꯦ
ꯑꯣ
ꯍ ꯍꯣꯅ ꯇꯂꯃꯦ ꯑꯗꯣ ꯑꯕ ꯃꯐꯝꯝꯗꯇꯝꯕꯗ ꯂꯣꯏꯔꯤ꯫ ꯂꯣꯏꯔꯅꯤ ꯑꯗꯨ ꯐꯣꯟ ꯌꯦꯡꯕꯒ ꯑꯁ꯫ ꯉꯁꯥꯏꯥꯏꯗꯁ ꯑ ꯌꯥꯝ ꯕꯤꯌꯨꯖꯤ ꯑꯣꯏꯕꯅꯦ ꯌꯥꯝ ꯃꯤ ꯑꯃꯅ ꯁꯤ ꯇꯧꯔꯣ ꯁꯤ ꯇꯧꯕꯤꯌꯣ ꯁꯤ ꯇꯧꯕꯤꯌꯣ ꯁꯤ ꯇꯧꯕꯤꯌꯣ ꯑꯁ